ꯍꯂꯣ ꯀꯔꯤꯅꯣ ꯏꯁꯣꯏ ꯁꯣꯏꯅꯗ꯭ꯔꯣ ꯍꯥꯏꯕꯅ ꯑꯃ ꯇꯧꯕꯗꯣꯃ ꯅꯪꯁꯨ
ꯀꯩꯖꯕ꯭ꯔ ꯎ
ꯅꯤꯡꯒꯦ ꯊꯟꯗ꯭ꯔꯌꯦꯦ ꯉꯍꯥꯛꯂꯒꯗꯤ ꯏꯄꯥꯕ ꯂꯥꯛꯈ꯭ꯔꯅꯤ ꯃꯣꯏꯅ ꯆꯥꯛꯇꯥꯥꯕ ꯆꯠꯂꯦꯕ
ꯅꯪꯁꯨ ꯏꯅꯥꯎ ꯅꯨꯄꯤꯗ ꯇꯧꯋ ꯍꯥꯏꯔꯒꯣ ꯏꯔꯥꯟ ꯇꯨꯔꯥꯟ ꯋꯥꯔꯤꯁꯦ ꯂꯩꯇ꯭ꯔꯕ꯭ꯔꯣꯕ
ꯋꯥꯔꯤ ꯂꯩꯇ꯭ꯔꯦ ꯁꯥꯥꯅꯤꯡꯉ
ꯑꯗꯨ ꯍꯥꯎꯈ꯭ꯔꯦ ꯑꯩꯈꯣꯏ ꯁꯨꯃꯥꯏꯅ ꯁꯥꯕ ꯑꯗꯨꯃꯥꯏꯅ ꯊꯥꯏꯅꯒꯤꯗ꯭ꯔꯃꯥ ꯃꯌꯥꯝ ꯄꯨꯊꯣꯔꯒ ꯑꯗꯨꯝ ꯁꯥꯔꯁꯤꯅꯦ ꯗ꯭ꯔꯃꯥ ꯁ ꯄꯨꯟ ꯁꯤ ꯁꯤꯦ ꯗ꯭ꯔꯃꯥꯅꯤ
ꯗ꯭ꯔꯃꯅꯤ ꯗ꯭ꯔꯃꯅꯤ ꯎ ꯑꯩ ꯂꯣꯏꯅꯈ ꯄꯛꯄ ꯋꯥꯅꯤꯗ
ꯂꯤꯕꯣꯜ ꯁꯥꯟꯅꯕꯒꯤꯔꯣ
ꯅꯠꯇꯦ ꯇ ꯂꯦ ꯏꯁꯤꯡ ꯇꯧꯕ꯭ꯔꯥ ꯇꯧꯕ꯭ꯔꯥꯗꯤ ꯈꯪꯗ꯭ꯔꯦ ꯑꯩꯖꯨ
ꯃꯔꯦ
ꯎꯝ ꯍꯨ ꯈꯣꯏꯗꯤꯀꯣ ꯏꯝꯐꯥꯜꯗ ꯂꯩꯌꯦ ꯉꯧꯗꯦꯕ꯭ꯔꯣ ꯉꯧꯋꯑꯣ ꯌꯥꯗꯦ ꯀꯨꯆꯨꯁꯤꯗ
ꯑꯁ ꯇꯂꯦ
ꯑꯣ ꯅꯣꯏ ꯑꯦꯟ ꯑꯥꯔꯖꯤꯁ ꯑꫭ ꯍꯌꯦꯡꯗꯣ ꯀꯩꯅꯣ ꯇꯧꯋꯦ ꯍꯥꯏꯗꯥꯏꯅꯦ꯫ ꯔꯣꯜ ꯀꯣꯜꯒꯤ ꯀꯔꯤ ꯐ ꯃꯥꯁꯇꯔ ꯔꯣꯜ ꯀꯔꯤ ꯀꯔꯥ ꯀꯥꯏꯅ ꯌꯥꯝ ꯇꯧꯗꯥꯏꯅꯦ ꯍꯌꯦꯡ ꯇꯧꯒꯅꯤ ꯍꯥꯏꯕꯒꯨꯝ ꯇꯧꯋꯦ꯫
ꯑꯩꯕꯨꯗꯤ ꯇꯧꯈ꯭ꯔꯦ ꯑꯃ ꯑꯩꯕꯨ ꯕꯨꯖꯤ ꯉꯁꯥꯏꯅ ꯕꯗꯣ ꯈ꯭ꯔꯦꯕ ꯇꯜꯂ ꯂꯩ꯫ ꯏꯟꯅꯔꯖꯤꯁ ꯐꯩ ꯆꯠꯅꯤꯡꯗ꯭ꯔꯤꯗ ꯄꯩꯁꯥ ꯐꯪꯔꯝꯗꯥꯏꯗꯤ ꯅꯨꯡꯉꯥꯏꯕ ꯋꯥꯅꯤ꯫
ꯌꯥꯖꯔꯦ ꯄꯩꯁꯥ ꯄꯩꯁꯥ ꯐꯪꯕ ꯀꯥꯟꯗꯗꯤ ꯀꯩꯅꯣ ꯇꯧꯔꯅꯤ ꯃꯌꯥꯝ ꯌꯥꯝ ꯐꯪꯗꯣꯏꯁꯤꯗꯤ꯫
ꯃꯌꯥꯝ-ꯃꯌꯥꯝ ꯃꯆꯦꯠ-ꯃꯆꯦꯠ ꯐꯪꯒꯗꯩ ꯃꯥꯜꯂꯦꯗ ꯇꯜꯂꯦꯗ꯫
ꯍꯣꯏ-ꯍꯣꯏ ꯑꯗꯨꯁꯨ ꯐꯪꯗꯤ ꯐꯪꯕꯅꯤꯅ ꯄꯪꯕꯨ ꯐꯪꯗꯤ ꯈꯔ ꯊꯥꯔꯛꯑꯣꯍꯦ ꯆꯥꯃꯤꯟꯅꯁꯦ꯫
ꯐꯅꯤ ꯑꯗꯨꯁꯨ ꯎꯝ ꯅꯪꯗꯤ ꯏꯝꯐꯥꯗ ꯂꯩꯔꯒ ꯂꯥꯛꯑꯣ ꯁꯤꯗ ꯆꯞꯍꯟꯒꯦ꯫
ꯈꯔ ꯊꯥꯔꯛꯑꯣ ꯅꯪꯒꯤ ꯃꯤ ꯑꯦꯟ ꯑꯥꯔꯖꯤ ꯑꯦꯁꯀꯤ꯫ ꯀꯔꯤ ꯋꯥꯔꯤ ꯑꯋꯥꯕ ꯃꯌꯥꯝꯁꯦ ꯇꯥꯍꯟꯕꯒꯤ꯫ ꯇꯥꯕꯤꯕꯒꯤꯁꯦ ꯏꯃꯥꯟꯅꯕꯤ ꯍꯥꯏꯔꯒ ꯄꯤꯕꯤꯌꯣ꯫
ꯂꯣꯏꯔꯦ ꯂꯣꯏꯔꯦ꯫
ꯃꯤꯅ ꯍꯥꯏꯕꯗꯣ ꯏꯐ ꯌꯨ ꯋꯥꯟ ꯇꯨ ꯁꯤꯌꯔ ꯀꯩꯅꯣ ꯑꯋꯥꯕ ꯐꯣꯡꯗꯣꯛꯅꯤꯡꯉꯗꯤ ꯂꯨꯄꯥ ꯆꯥꯝꯃꯉꯥ꯫
ꯑꯗꯨꯒ ꯀꯩꯅꯣ ꯇꯧꯅꯤꯡꯔꯗꯤ ꯍꯥꯏꯕꯗꯣ ꯀꯞꯃꯤꯟꯅꯕ ꯌꯥꯔꯗꯤ ꯂꯤꯁꯤꯡ ꯑꯃ ꯍꯥꯏꯕꯗꯣ꯫
ꯅꯣ ꯑꯩꯗꯤ ꯀꯥꯎꯋꯦ ꯑꯔꯣ ꯕꯤꯠꯀ ꯂꯩꯇꯦꯗ꯫ ꯍꯟꯗꯛ ꯃꯔꯛ ꯗꯥꯎꯅ ꯌꯥꯗꯕꯒ꯫
ꯑꯩꯈꯣꯏ ꯃꯨꯛꯅ ꯍꯧꯋꯦ꯫
ꯑꯁ ꯍꯋꯣ ꯑꯩ ꯍꯧꯔꯝꯈ꯭ꯔꯣ ꯑꯩ ꯌꯥꯎꯔꯔꯣꯏ ꯍꯟꯗꯛꯇꯤ ꯑꯩ ꯎꯄꯥꯏ ꯑꯩ ꯉꯝꯗ꯭ꯔꯦ ꯑꯩ ꯌꯥꯝ ꯂꯥꯏꯔꯔꯦ꯫
ꯑꯦ ꯏꯄꯥꯒ ꯑꯩꯒ ꯃꯔꯤ ꯂꯩꯅꯗꯦ ꯂꯩꯅꯤ ꯃꯔꯤ ꯂꯩꯅꯗꯕ ꯀꯨꯏꯈꯒꯔꯦ꯫
ꯌꯥꯎꯔꯦ ꯑꯗꯣꯏꯁꯨ ꯫
ꯎꯁ ꯏꯌꯥꯝꯕꯕꯨ ꯄꯩꯁꯥ ꯊꯣꯛꯄꯩ ꯇꯥꯏꯞꯇ꯫
ꯅꯌꯥꯝꯕꯗ ꯅꯤꯌꯣ ꯒꯥꯏꯅꯀꯣ꯫
ꯏꯌꯥꯝꯕꯅ ꯄꯩꯁꯥ ꯊꯣꯛꯄ ꯑꯣꯏꯔꯗꯤ ꯅꯤꯕꯤꯒꯦꯅꯦ ꯑꯗꯨꯁꯨ ꯅꯠꯇ꯭ꯔꯒ꯫
ꯅꯆꯦꯗꯤ ꯀꯔꯃꯥꯏ ꯂꯩꯈ꯭ꯔꯦ꯫
ꯏꯆꯦꯗꯤ ꯑꯗꯨꯝ ꯂꯩꯌꯦ ꯃꯥꯁꯨ꯫
ꯅꯩꯔꯛꯄ ꯋꯥꯅꯤꯗ ꯅꯆꯦꯗꫭ꯫
ꯎꯝ ꯑꯗꯨꯅꯦ꯫
ꯈꫭꯏꯁꯨ ꯃꯄꯥꯟ ꯃꯛꯇꯤ ꯀꯣꯏꯕ ꯆꯠꯄ ꯌꯥꯕꯅꯦ꯫
ꯑ ꯑꯗꯨ ꯑꯗꯨꯅꯦ ꯃꯣꯏꯗꯤ ꯅꯨꯡꯉꯥꯏꯔꯦ ꯑꯃꯔꫭꯝ ꯍꯥꯏꯔꯗꯤ ꯑꯗꯨ ꯃꯣꯏꯗꯤ ꯍꯟꯗꯛꯇꯣ ꯀꯩꯅꯣ ꯇꯧꯔꯤ ꯍꯥꯏꯌꯦ꯫
ꯀꯔꯤ꯫
ꯑ ꯃꯣꯏ ꯍꯟꯗꯛ ꯇꯣ ꯀꯩꯅꯣ ꯑꯦꯛꯖꯥꯝꯃꯛꯁꯨ ꯅꯠꯇꯕ ꯑꯩꯈꯣꯏꯒꯤ ꯀꯩꯅꯣꯗꯣ꯫ ꯃꯣꯏꯒꯤ ꯆꯠ ꯆꯠꯂꯒ ꯑꯗꯨꯝ ꯀꯔꯤ ꯀꯔꯥ ꯌꯦꯡꯁꯤꯟꯕꯤꯕ ꯇꯧꯔꯒ꯫
ꯋꯥꯔꯝꯅꯤ ꯑꯗꯨꯗꯤ꯫
ꯍꯣꯏ ꯋꯥꯌꯦ ꯍꯥꯏꯌꯦ꯫ ꯈꯪꯗꯦ ꯅꯔꯁ
ꯎꯝ ꯃꯣꯏ ꯆꯠ ꯆꯠꯂꯒ ꯑꯗꯨꯝ ꯍꯧꯕꯛ ꯍꯕ ꯀꯔꯤ ꯕꯤꯖꯤꯅꯦꯁ ꯇꯧꯒꯦꯕ
ꯦꯟꯔꯣꯜꯂꯒ ꯑꯣꯀꯦ ꯕꯤꯖꯤꯅꯦꯁ ꯇꯧꯒꯦ
ꯅꯣꯏꯅꯕꯨ ꯇꯧꯒꯅꯤ ꯍꯥꯏꯔꯗꯤ ꯑꯦꯗꯚꯔꯇꯥꯏꯁꯁꯨ ꯇꯧꯕꯤꯔꯒꯦ ꯑꯩꯅ ꯑꯦꯝꯝꯕꯦꯁꯦꯗꯔ ꯑꯣꯏꯕꯤꯒꯦ ꯑꯩꯅ ꯑꯦꯝꯝꯕꯦꯁꯦꯗꯔ ꯑꯣꯏꯕꯤꯒꯦ
ꯑꯣꯔ ꯂꯧꯧꯔꯦ ꯀꯩꯅꯣ
ꯑꯣꯏꯕꯤꯌ ꯑꯣꯏꯏꯕꯤꯌ
ꯑꯣꯔ ꯂꯣꯏꯔꯦ ꯌꯦꯟꯅ ꯌꯦꯅ ꯇꯝꯃꯒ
ꯑꯩꯁ ꯑꯁꯤꯗꯒꯤ ꯂꯧꯕꯤꯌꯑꯣ ꯀꯥꯏꯅꯒ ꯍꯥ
ꯌꯥꯝ ꯐꯕꯅꯦ ꯑꯣꯔꯒꯥꯅꯤꯛꯅꯦ ꯀꯥꯏ
ꯑꯣꯔꯒꯥꯅꯤꯛꯅꯦ ꯍꯥꯏ ꯌꯦꯟꯗ ꯐꯥꯎ ꯑꯣꯔꯒꯥꯅꯤꯛ ꯦꯖꯅꯦ ꯍꯥ ꯁ ꯏ ꯅ ꯅꯣꯟꯚꯦꯖ ꯌꯥꯎꯗꯦ ꯂꯣ ꯃꯥꯕꯦꯖꯅꯦꯦ ꯍꯥꯥ ꯎꯝ ꯐꯖꯥꯒꯅꯤꯙꯅ ꯍꯦꯅ
ꯎ ꯑꯗꯨꯃꯥꯏꯅ ꯇꯧꯔꯒꯗꯤ ꯃꯤꯅ ꯂꯩꯅꯤꯡꯉꯔꯣꯏ ꯑꯣ
ꯂꯧꯅꯤꯡꯒꯅꯤ ꯂꯧꯅꯤꯡꯒꯅꯤ ꯀꯩꯒꯤ ꯂꯧꯅꯤꯡꯔꯣꯏ ꯑꯩꯅ ꯑꯦꯗꯚꯔꯇꯥꯏꯁ ꯇꯧꯕꯗ ꯀꯔꯤ ꯃꯣꯏꯅ ꯂꯧꯔꯣꯏꯒꯦ ꯕ ꯂꯩꯕ꯭ꯔꯥ ꯂꯧꯗ꯭ꯔꯗꯤ ꯑꯩ ꯇꯧꯒꯦ
ꯅ ꯍꯟꯁꯨ ꯐꯨꯇꯣ ꯀꯥꯞꯀꯅꯤꯔ ꯀꯥꯞꯇ꯭ꯔꯦ
ꯀꯔꯤꯕ
ꯐꯨꯗꯣꯛꯕ ꯀꯜꯆꯔꯒꯤ ꯐꯣꯇꯣ ꯀꯥꯞꯀꯅꯤ ꯍꯥꯏꯕ ꯁꯥꯕꯅꯦꯕ ꯑꯗꯨꯣ ꯀꯥꯞꯇꯅ ꯊꯣꯛꯈ꯭ꯔꯦ
ꯀꯔꯝ ꯀꯥꯟꯗ ꯀꯅꯥ ꯍꯣꯏ
ꯈꯪꯗ ꯀ ꯅꯨꯄꯥ ꯑꯃꯅ ꯍꯥꯏꯔꯛꯑꯦ ꯀꯤ ꯅꯨꯄꯥ ꯑꯃꯅ ꯍꯥꯏꯔꯛꯑꯦ ꯌꯥꯏ ꯑꯗꯨ ꯀꯧꯗ꯭ꯔꯥ
ꯁꯣꯏꯂꯣꯏ ꯄꯥꯔꯣꯏꯗꯕꯗ ꯀ ꯀꯥꯟꯅꯕ ꯀꯩꯅꯣꯗꯤ ꯑꯥ ꯑꯩꯈꯣꯏꯕꯨ ꯚꯕꯤ ꯕꯦꯁ ꯇꯧꯗꯕ꯭ꯔꯣ
ꯇꯧꯗꯦ ꯑꯣꯛꯇꯣꯕꯔꯗ ꯇꯧꯒꯅꯤ ꯍꯥꯏꯕꯒꯨꯝ ꯇꯧꯅꯤ
ꯑꯥ
ꯃꯤꯖꯂ ꯇꯧ ꯇꯣ
ꯎꯝ ꯑꯗꯨꯅꯦ ꯃꯤꯒꯤ ꯈꯨꯟꯗꯤ ꯐꯣ ꯚꯤꯗꯤꯑꯣꯒꯨꯝꯕꯁꯨ ꯊꯥꯒꯠꯂꯛꯂꯒ ꯌꯥꯝꯅ ꯀꯩꯅꯣ ꯇꯧꯋꯦ
ꯑꯩ ꯇꯨꯝꯅꯤꯡꯈ꯭ꯔꯦ
ꯅꯪꯁꯨꯕꯨ ꯁꯦꯔꯥꯟ ꯇꯔ ꯃꯤꯅ ꯍꯥꯏꯕꯅ ꯑꯃ ꯇꯧꯔꯛꯄꯅ ꯑꯃ
ꯑ ꯇ ꯂꯣꯏ
ꯈꯜꯂꯨꯕꯅ ꯑꯃ ꯑꯣꯏꯔꯛꯄꯅ ꯑꯃ ꯅꯤꯡꯅꯤꯖꯕꯅ ꯑꯃ ꯊꯣꯡꯕꯅ ꯑꯃ ꯆꯥꯎꯧꯕꯒꯤ ꯂꯩꯕ ꯍꯥꯏꯗ ꯇꯥꯔꯦ
ꯖꯒꯦ
ꯂꯥꯏꯕꯛꯁ ꯑꯣ ꯅ ꯍꯟꯗ ꯆꯤꯁꯨ ꯑꯗꯨꯗ ꯑꯗꯨꯝ ꯂꯩꯔꯅꯤ
ꯂꯩꯔꯅꯤ ꯂꯩꯔꯅꯤ
ꯌꯨꯝ ꯕꯤꯜ ꯃꯍꯥꯎꯒꯤ ꯇꯧꯋꯦ ꯎ ꯄꯨꯁꯤ ꯆ
ꯅꯪꯗꯤ ꯅꯣꯏ ꯌꯨꯝꯁꯨ ꯁꯥꯔꯝꯈ꯭ꯔꯤꯅꯦ ꯁꯥꯎꯑꯣ ꯅꯪꯗꯤ ꯂꯣꯟꯅ ꯂꯣꯟ ꯄꯩꯁꯥ ꯈꯣꯝ ꯈꯣꯝꯔꯒ ꯑꯩꯈꯣꯏꯗꯗꯤ ꯄꯩꯁꯥ ꯄꯥꯏꯑ ꯄꯥꯏꯑ ꯍꯥꯏꯕ ꯁꯥꯔꯒ ꯃꯥꯅ ꯂꯣꯟ ꯂꯣꯟꯅ ꯌꯨꯝꯒ ꯁꯥꯒꯠꯂꯝꯅꯤꯗꯅ
ꯇꯤꯒꯤ ꯌꯨꯝ ꯁꯥꯔꯅꯤ ꯆꯍꯤꯅꯤ ꯂꯩꯔꯒ
ꯇꯤꯛꯒꯤ ꯌꯨꯝꯅ ꯌꯨꯝ ꯍꯥꯏꯕ ꯉꯥꯛꯇ ꯌꯥꯗꯦ ꯀꯣ
ꯑꯗꯨ ꯇꯤꯛꯒꯤ ꯌꯨꯝ ꯁꯥꯔꯅꯤꯕ
ꯃꯤꯅꯦ ꯃꯔꯒꯦꯛ ꯁꯥꯕ ꯍꯩ ꯌꯨꯝ ꯁꯥꯕ ꯍꯩꯕ ꯍꯥꯏꯁꯤꯅꯦ ꯌꯨꯝ ꯁꯥꯕ ꯀꯧꯋꯦ ꯈꯪꯕ꯭ꯔꯥ
ꯑꯩꯒꯤ ꯔꯨꯝ ꯇꯣꯉꯥꯟꯅ ꯂꯩ
ꯄꯤꯔ ꯂꯣꯏꯔꯦ ꯀꯩꯅꯣ
ꯄꯤ ꯑꯣ ꯄꯤꯗꯕ ꯌꯥꯔꯣꯏ ꯑꯩ ꯂꯩꯅꯤ ꯃꯅꯥꯎ ꯅꯨꯄꯥꯅ ꯅꯪ ꯊꯥꯛꯇꯔꯁꯨ
ꯑꯍꯨꯝ ꯃꯔꯤ ꯅꯪꯒꯤꯒ ꯃꯔꯤ
ꯍꯣꯏ ꯑꯩꯒꯤꯒ ꯃꯥꯔꯤ ꯇꯣꯉꯥꯟꯅ ꯍꯣꯏ ꯑꯩ ꯇꯣꯉꯥꯟꯅ ꯆꯥꯛ ꯊꯣꯡꯖꯔꯒ ꯆꯥꯎ ꯍꯥꯏꯔꯁꯨ ꯀꯥꯏꯗꯦ
ꯎꯝ ꯃꯔꯤ ꯍꯥꯞꯒꯦꯕ
ꯑꯗꯨ ꯅ ꯍꯣꯡꯈ꯭ꯔꯦ ꯂ ꯊ ꯍꯥ
ꯔꯒꯦ
ꯏꯅꯥꯎꯄꯥꯗꯣ ꯄꯨꯛ ꯅꯥꯢ ꯍꯥꯢꯕꯒꯤꯅꯤꯗ ꯑꯗꯨ ꯑꯩꯅ ꯆꯪꯈ꯭ꯔꯣ ꯍꯥꯏꯕ ꯃꯥ ꯄꯨꯛ ꯅꯥꯔꯗꯤ
ꯎꯝ
ꯒ꯭ꯌꯥꯟ ꯇꯥꯗꯦ ꯀꯃꯥꯏꯅ ꯇꯧꯕ꯭ꯔꯥ ꯑꯩꯈꯣꯏꯗꯣ ꯉꯁꯥꯢ ꯃꯣꯔꯣꯛ ꯈꯔ ꯆꯥꯈ꯭ꯔꯕꯅꯦꯕ ꯑꯗꯨꯒ ꯆꯦꯡꯁꯨꯕꯤꯗꯣ ꯑꯩꯅ ꯂꯧꯔꯛꯄ ꯆꯦꯡꯁꯨꯕꯤ ꯍꯥꯏꯗꯤ ꯀꯃꯥꯏꯅ ꯁꯤꯔ ꯇꯟꯒꯤ ꯇꯥꯏꯞꯇ ꯆꯦꯡ ꯁꯨꯕꯤꯒ ꯑꯃ ꯇꯧꯕꯗꯣ ꯑꯗꯨꯗꯣ ꯆꯥꯁꯨꯕꯤ ꯆꯥꯁꯨꯕꯤ ꯑꯗꯨꯗꯣ ꯂꯩꯕꯤꯕ ꯄꯨꯔꯛ
ꯑꯗꯨꯒ ꯑꯗꯨꯒ ꯀꯛꯆꯤꯡꯒꯤ ꯎ ꯀꯔꯤ ꯕꯣꯔꯥꯗꯣ ꯃꯪꯗꯥꯜ ꯌꯥꯎꯕꯗꯣ ꯑꯗꯨ ꯌꯥꯝ ꯆꯥꯅꯤꯡꯕ ꯋꯥꯅꯤꯅ ꯑꯩ ꯑꯗꯨ ꯈꯛꯇ ꯂꯩ ꯑꯗꯣꯞꯄ ꯂꯩꯗꯦ
ꯑꯁ ꯑꯩꯗꯤ ꯂꯣꯏꯔꯦꯗꯅ
ꯀꯩꯗꯧꯔꯒꯦ
ꯂꯩꯈꯣꯝ ꯃꯔꯛꯇ ꯈꯣꯡꯁꯦ
ꯍ ꯑꯥꯎ
ꯑꯣ ꯎꯗꯕ ꯂꯩꯈꯣꯝ
ꯅꯪꯣ ꯄ ꯄ ꯇ ꯈꯪꯗꯔꯦ ꯈꯪꯗꯔꯦ
ꯆꯔ
ꯂꯩꯈꯣꯝ ꯂꯩꯇꯕ